ꯌꯦꯁ ꯍꯜꯂꯣ
ꯍꯜꯂꯣ
ꯍꯜꯂꯣ ꯍꯜꯂꯣ
ꯇꯥꯏꯌꯦ
ꯌꯦꯁ ꯍꯥꯏꯕꯤꯔꯛꯑꯣ ꯆꯥꯔꯦ ꯀꯥꯏ ꯂꯩꯕꯤꯔꯤꯅꯣ
ꯌꯨꯝꯗ ꯂꯩꯗ
ꯆꯥꯛ ꯆꯥꯔꯕꯣ
ꯑꯧ ꯆꯥꯔꯦ
ꯍꯥ
ꯑꯧ ꯆꯥꯈ꯭ꯔꯦ ꯀꯩꯗꯧꯔꯤꯒꯦ ꯅꯪꯕꯣ
ꯀꯩꯗꯧꯔꯤꯒꯦ ꯅꯪꯕꯣ ꯑꯩ ꯏꯁꯩ ꯇꯥꯔꯝꯃꯤꯅꯤ
ꯑꯣ
ꯅꯨꯄꯥꯔꯣ ꯅꯨꯄꯤꯔꯣ
ꯅꯨꯄꯤꯅꯤ ꯀꯩꯅꯣ
ꯅꯨꯄꯤꯔꯣ
ꯎꯝ ꯆꯁ ꯅꯥꯟꯕꯔꯥ ꯍꯥ
ꯅꯥꯟꯕꯥꯈ ꯃꯈꯣꯟ ꯌꯥꯝ ꯆꯥꯎꯋꯤꯅ ꯅꯨꯄꯤꯔꯥꯅꯦ
ꯑꯣ
ꯃꯥꯅ
ꯍꯜꯂꯣ ꯑꯩꯁꯤ ꯁ ꯑꯩ ꯏꯁꯩ ꯁꯛꯂꯛꯀꯦ ꯌꯥꯔꯦ ꯅꯨꯡꯁꯤꯔ ꯅꯨꯡ ꯁꯤ ꯁꯥꯗꯅ ꯃꯤꯕꯨ ꯃꯇꯝ ꯃꯥꯡ ꯍꯟꯕ ꯂꯩꯔꯥꯡ ꯁꯪꯗꯨꯅ ꯂꯩꯔꯒ ꯂꯩꯔꯥꯡ ꯍꯦꯛꯀꯦꯗꯤ ꯈꯟꯗꯕ ꯑꯣꯏꯅꯕ ꯌꯥꯎꯗꯕ
ꯅꯨꯡꯁꯤꯕ ꯀꯧꯕ ꯀꯧꯕ ꯌꯥꯔꯝꯒꯗ꯭ꯔꯥ